ꯍꯜꯂꯣ
ꯀꯅꯥꯅꯪ
ꯑꯩꯅꯦ ꯑꯩ ꯈꯪꯗ꯭ꯔꯕꯣ
ꯑꯩꯗꯤ ꯅꯣꯛꯅꯤꯡꯒꯗꯧꯔꯦꯗꯥ
ꯑꯦ ꯃꯃꯥꯏ ꯁꯦꯔꯥꯟ ꯇꯨꯔꯥꯟ ꯇꯧꯅꯨꯍꯥꯏ ꯑꯩ ꯑꯩꯗꯣ ꯍꯣꯁꯄꯤꯇꯥꯜꯗ ꯂꯩꯕꯀꯣ ꯍꯟꯗꯛ ꯉꯁꯤꯅ ꯉꯁꯤꯅ ꯍꯣꯁꯄꯤꯇꯥꯜꯗ ꯂꯩꯕ ꯑꯗꯨꯅ ꯁꯨꯝ ꯇꯨꯝꯃꯝꯗꯥꯏꯗ ꯀꯣꯜ ꯇꯧꯔꯛꯄꯅꯤꯗ
ꯁꯥꯎꯔꯒ ꯑꯩꯁꯦ ꯖꯍꯥꯠ ꯖꯥꯥꯟ ꯉꯥꯡꯈ꯭ꯔꯗꯤ ꯈꯪꯗꯦꯀꯣ
ꯀꯔꯤꯔꯥ ꯀ ꯀꯔꯤ ꯏꯟꯁꯥꯡ ꯆꯥꯒꯦ ꯉꯁꯤ
ꯎꯝ ꯉꯁꯤ ꯃꯥꯏꯔꯦꯟ ꯃꯅꯥ
ꯃꯩꯔꯦꯜ ꯃꯅꯥꯒꯥ ꯑꯣ ꯈꯪ ꯉꯦ ꯈꯥꯪ ꯉꯦ ꯍꯥꯎ ꯕ꯭ꯔꯥ
ꯍꯥꯎꯏ ꯑꯃꯦꯠꯄ ꯑꯥꯃꯒ
ꯑꯣ
ꯀꯥꯎꯔꯒ ꯑꯁ ꯉꯥꯡꯅꯤꯉꯥꯏ ꯇꯧꯏꯀꯣ ꯑꯩ ꯈꯪꯗꯦ
ꯑꯩꯗꯤ ꯑꯥꯥ ꯀꯩꯅꯣꯗ ꯑꯩꯅ ꯊꯣꯡꯕꯗꯣ
ꯑꯥ
ꯄꯨꯅꯕꯥ ꯊꯣꯡꯉꯒ ꯄꯨꯔꯛꯑꯦ ꯑꯗꯨꯒ ꯑꯩ ꯑꯁꯤꯗ ꯑꯗꯨꯝ ꯆꯥꯕ
ꯀꯩ ꯍꯦꯟꯖꯥꯡ ꯅꯣ꯫
ꯑꯂꯨꯒ ꯍꯋꯥꯏ ꯊ꯭ꯔꯥꯛ ꯀꯥ ꯑꯗꯨ ꯑꯗꯨ ꯑꯃꯅꯦꯗꯅ ꯑ ꯑꯗꯨꯒ ꯌꯦꯟ ꯁꯥꯁꯨ ꯉꯁꯥꯏ ꯂꯝꯕꯤꯗ ꯊꯦꯡꯅꯕ ꯑꯗꯨꯗ ꯂꯩꯕ
ꯊꯦꯡꯅꯕ
ꯍꯣꯇꯦꯜ ꯊꯦꯡꯅꯅꯕ
ꯑꯥ ꯑꯥ ꯑꯩꯗꯤ ꯂꯝꯕꯤꯗ ꯌꯦꯟꯁꯦ ꯁꯥ ꯊꯦꯡꯅꯕ꯭ꯔꯥꯅ ꯈꯟꯕ
ꯇꯥꯔꯗꯤ ꯈꫭꯟꯖꯦꯟ ꯇꯠꯇꯅꯕ ꯇꯥꯕꯤ
ꯄꯨꯡꯁꯤꯁꯨ ꯇꯥꯗꯦ ꯍꯌꯦ ꯉꯁꯤꯗꯤ ꯉꯥꯏꯔꯕ ꯋꯥꯏꯍꯦ
ꯑ
ꯑꯩꯏ ꯌꯥꯝꯕ ꯑꯔꯦ
ꯀ ꯀ꯭ꯂ ꯀ꯭ꯂꯥꯁ ꯀ ꯀ꯭ꯂꯥꯁ ꯀ꯭ꯂꯥꯁ ꯀꯌꯥꯒꯦꯁꯦ
ꯑꯩꯈꯣꯏ ꯅꯁꯤ ꯀ꯭ꯂꯥꯁ ꯑꯍꯨꯝ ꯈꯛꯇ ꯂꯧꯋꯤꯗ ꯅꯨꯄꯤ ꯈꯛꯇ ꯂꯧꯋꯦ ꯅꯨꯄꯥ ꯑꯅꯤ ꯂꯥꯛ
ꯕꯥꯅꯤ ꯑꯣ ꯃꯦꯗꯥꯝ ꯑꯣꯖꯥꯔꯥ
ꯎꯝ ꯑꯣꯖꯥ ꯅꯨꯄꯥ ꯑꯅꯤ ꯂꯥꯛꯇꯦ ꯅꯨꯄꯤ ꯈꯛꯇ ꯑꯍꯨꯝ ꯂꯥꯛꯑꯦ ꯑꯍꯨꯝꯒꯤ ꯂꯧꯔꯦ ꯑꯗꯨꯒ ꯑꯗꯨ ꯌꯨꯝꯗ ꯆꯠꯂꯦ ꯑꯗꯨꯒ ꯌꯨꯝ ꯌꯧꯔꯒ ꯁꯤꯡꯖꯨ ꯆꯥꯔꯦ ꯆꯔꯥ ꯋꯥꯠꯂꯦ ꯑꯗꯨꯒ ꯐꯤꯂꯝ ꯌꯦꯡꯉꯦ
ꯑꯥ ꯀꯩ ꯀꯩ ꯂꯝꯅꯣ
ꯑꯗꯨꯝ ꯐꯖ ꯐꯖꯕ ꯂꯩꯕꯗꯣ
ꯗꯣ ꯍꯌꯦꯡꯁꯦ ꯄ꯭ꯔꯥꯊꯥꯅꯥ ꯇꯧꯕ ꯆꯠꯀꯗ꯭ꯔꯥ ꯍꯌꯦꯡ ꯑꯌꯨꯛꯀꯤꯗꯨ
ꯆꯠꯄꯥ ꯌꯥꯏꯌꯦ ꯑꯗꯨꯗ ꯅꯪ ꯍꯌꯦꯡ ꯁꯪꯉꯔꯣꯏꯅꯦꯀꯣ
ꯁꯪꯅꯤꯗ ꯀꯔꯤꯔꯥ ꯐ꯭ꯔꯤꯗ ꯑꯗꯨꯝ ꯂꯩꯅꯤ
ꯑꯁ
ꯅꯪ ꯀꯩꯗꯧꯒꯦ ꯍꯥꯏꯕꯅꯣ
ꯑꯩ ꯍꯌꯦꯡ ꯕꯖꯥꯔ ꯆꯠꯅꯤꯡꯕꯅꯤꯅꯦ
ꯑꯣ ꯑꯗꯨꯗꯤ ꯅꯪꯉꯣꯏ ꯁꯪꯉꯣꯏ ꯕꯖꯥ꯭ꯔꯗꯣ ꯕꯖꯥꯔꯗꯣ ꯍꯌꯦꯡꯑ ꯍꯌꯦꯡ ꯅꯠꯇꯕ ꯅꯣꯡꯃ ꯆꯠꯁꯦ
ꯑꯩꯗꯣ ꯍꯥꯅꯤ ꯐꯤꯔꯣꯜ ꯂꯩꯇ꯭ꯔꯕ ꯑꯗꯨꯒꯤ
ꯔꯥ ꯑꯣꯏꯅ ꯍꯥꯥꯞꯄꯒꯦꯌꯨ
ꯍꯡ ꯍꯌꯦꯡ ꯆꯠꯄ
ꯑꯁꯤ ꯌꯥꯝ ꯁꯥꯏ ꯆꯠꯄ ꯅꯨꯡꯉꯥꯏꯔꯦ ꯍꯅ
ꯅꯪꯅꯗꯤ ꯈꯪꯗ꯭ꯔꯤꯕ ꯑꯩꯗꯣ ꯂꯩꯇ꯭ꯔꯥꯕ
ꯑꯩꯁꯨ ꯂꯩꯇꯦꯅꯦ ꯃꯥ ꯑꯅꯤ ꯈꯛꯇ ꯑꯗꯨꯝ
ꯑꯣ ꯅꯪꯗꯤ ꯃꯔꯛ ꯃꯔꯛꯇ ꯆꯠꯄꯅꯦ ꯀꯩꯅꯣ ꯑꯩꯗꯤ ꯅꯨꯡꯅꯤꯇꯤꯒꯤ ꯆꯠꯂꯦꯗꯅ ꯈꯜꯂꯣ ꯀꯩꯅꯣ
ꯑꯩꯁꯨ ꯅꯨꯡꯇꯤꯒꯤ ꯆꯠꯇꯦꯗꯅ
ꯋꯥ ꯐꯠꯇꯕ ꯉꯥꯡꯊꯣꯛꯅꯤꯡꯉꯥꯏ ꯇꯧꯋꯦ ꯍꯦꯛ ꯀꯥꯎꯔꯒ
ꯑꯩꯁꯁ ꯕꯦꯔꯥꯅꯦ ꯍꯦ ꯗꯁꯥꯅꯦ
ꯉꯥꯡꯒꯦ ꯉꯥꯡꯒꯦ ꯇꯧꯋꯦꯀꯣ ꯑꯩꯗꯣ ꯄꯨꯡ ꯇꯥꯔꯝꯗꯥꯏꯗ ꯕꯦꯔꯥ ꯇꯥꯔ
ꯄꯨꯡ ꯁꯤꯁꯨ ꯆꯠꯇꯦꯍꯦ
ꯆꯠꯇꯕ꯭ꯔꯣ ꯃꯔꯤ ꯃꯉꯥ ꯁꯨꯗꯧꯔꯦ
ꯃꯔꯤ ꯃꯉꯥ ꯑꯦꯦ ꯑꯩ ꯑ ꯑꯃ ꯑꯅꯤ ꯄꯥꯕꯤꯔꯒꯦ
ꯑꯃ ꯑꯅꯤꯍꯨ ꯑꯍꯨꯝ ꯄꯥꯕꯤꯔꯒꯦ ꯀꯩꯅꯣꯅꯦ
ꯑꯩ ꯉꯁꯤꯗꯤ ꯉꯁꯤ ꯉꯁꯤꯃꯛꯇꯤ ꯑꯁꯤꯗ ꯂꯥꯛꯅꯤꯡꯗꯕꯅꯦ ꯑꯌꯥꯝꯕꯗꯣ ꯀꯔꯟ ꯌꯥꯝ ꯇꯥꯕ
ꯅꯪꯒꯤꯅꯦ ꯅꯌꯥꯝꯕ ꯃꯤ ꯃꯤ ꯄꯤꯛꯇ꯭ꯔꯨ ꯄꯤꯛꯄꯗꯨꯔꯣ
ꯍꯌꯦꯡ ꯑꯣꯏꯅ ꯂꯥꯛꯑꯒꯦ ꯇꯧꯅꯕ ꯑꯁꯤꯗ
ꯈꯪꯗꯦꯅꯦ ꯑꯉꯥꯡꯁꯨ ꯑꯩ ꯂꯥꯛꯄꯗꯒꯤ ꯌꯥꯝ ꯍꯔꯥꯎꯈ꯭ꯔꯦ
ꯎꯝ ꯅꯪꯕꯨ ꯑꯗꯨꯝ ꯂꯥꯛꯍꯟꯅꯤꯡꯉꯝꯃꯅꯤ ꯑꯗꯨꯗꯤ
ꯑꯗꯨꯅꯦ ꯅꯍꯥꯟꯅ ꯂꯥꯛ ꯀꯔꯤ ꯍꯥꯏꯒꯅꯤ ꯅꯍꯥꯟꯅ ꯂꯥꯛꯀꯗꯕꯅꯤꯅ ꯍꯥꯏ ꯍꯥꯏꯕꯅꯤꯅꯦ
ꯇꯟꯂꯦꯗ ꯑꯩꯗꯤ ꯏꯊꯟꯗ ꯇꯨꯝꯕꯗꯣ ꯌꯥꯝ ꯅꯨꯡꯉꯥꯏꯇꯦ
ꯑꯣ ꯈꯔ ꯂꯩꯗꯅꯦ ꯏꯆꯦ ꯏꯆꯦꯁꯨ ꯂꯥꯛꯀꯅꯦ ꯏꯦ ꯀꯩꯅꯣꯒꯤꯗ ꯁꯉꯥꯏ ꯈꯔꯒꯤꯗ
ꯑ ꯇꯨꯝꯝꯕꯔꯣ ꯂꯦꯛꯄ
ꯍꯟꯗꯛꯇꯣ ꯃꯆꯥꯁꯤꯡ ꯑꯦꯛꯖꯥꯝ ꯂꯩꯕ ꯑꯗꯨꯒꯤ
ꯆꯍꯤ ꯇꯪꯈꯥꯏ ꯌꯧꯔꯛꯄꯒꯤ ꯑꯦꯛꯖꯥꯝ
ꯑꯗꯨ ꯑꯦꯛꯖꯥꯝ ꯂꯣꯏꯔꯒ ꯁꯨꯠ ꯁꯨꯇꯤ ꯊꯥꯗꯧ ꯃꯥꯜꯂꯦ
ꯑꯗꯨꯗꯤ ꯅꯪ ꯍꯌꯦꯡꯁꯨ ꯇꯨꯝꯃꯅꯤ ꯀꯣ
ꯌꯦ ꯈꯪꯗꯦ ꯍꯥꯌꯦꯡꯁꯨ ꯇꯨꯝꯕ ꯌꯥꯏ
ꯅꯣꯡꯃꯥꯏꯖꯤꯡꯗꯁꯨ ꯇꯨꯝꯃꯅꯤ ꯅꯤꯡꯊꯧ ꯅꯤꯡꯊꯧꯀꯥꯕꯗꯁꯨ ꯇꯨꯝꯃꯅꯤ ꯂꯩꯄꯥꯛꯄꯣꯛꯇꯁꯨ ꯇꯨꯝꯃꯅꯤ ꯌꯨꯝꯁꯛ ꯀꯩꯁꯥꯗꯁꯨ ꯇꯨꯝꯃꯅꯤ ꯁꯒꯣꯜꯁꯦꯜꯗꯁꯨ ꯇꯨꯝꯃꯅꯤ ꯏꯔꯥꯏꯗꯁꯨ ꯇꯨꯝꯃꯅꯤ
ꯑꯩꯗꯤ ꯅꯍꯥꯟꯈꯩ ꯈꯪꯍꯧꯗꯦꯍꯦ ꯅꯪꯁꯦ ꯂꯣꯟ ꯐꯖꯅ ꯊꯣꯛꯑꯦ
ꯎꯝ ꯊꯣꯛꯄꯅꯦ ꯍꯥꯏꯗꯤ ꯁꯖꯤꯕꯨ ꯊꯥ ꯏꯉꯥ ꯏꯉꯦꯟ ꯁꯨꯝꯕꯁꯤꯗꯀꯣ ꯌꯥꯝ ꯍꯔꯥꯎꯋꯦ
ꯅꯪ ꯍꯥꯔꯥꯎꯕꯥ ꯑꯣ ꯑꯣ
ꯅꯤꯡ ꯊꯝ ꯊꯥꯗꯁ ꯍꯥꯔꯥꯎ ꯌ‌ꯦ
ꯇꯗꯦꯟ ꯊ
ꯅꯪ ꯀꯥꯎꯔꯒ ꯖꯠꯖ ꯉꯥꯡ ꯂꯥꯛꯀꯅꯤꯀꯣ
ꯑꯗꯨ ꯑꯩꯗꯤ ꯁꯨꯡ ꯀꯥꯎ ꯀꯥꯎꯔꫭꯏ ꯄꯩꯁꯥꯒꯤ ꯃꯇꯥꯡꯗꯗꯤ
ꯎꯝ ꯄꯨꯁꯨ ꯇꯥꯔꯦ ꯃꯤꯅꯤꯠ ꯇꯔꯦꯠ ꯈꯛꯇ
ꯀꯔꯤꯅꯨꯅꯦ ꯉꯥꯏꯕꯗ ꯀꯜꯂꯣ ꯀꯔꯤꯔ
ꯑꯗꯣ ꯃꯣꯏꯒꯤꯁꯦ ꯎꯝ ꯇꯔꯥ ꯁꯨꯔꯗꯤ ꯑꯗꯨꯝ ꯃꯊꯟꯇ ꯃꯨꯠꯄ꯭ꯔꯥ
ꯅꯠꯇꯦꯗ ꯑꯩꯈꯣꯏꯅ ꯑꯗꯨꯝ ꯋꯥꯔꯤ ꯁꯥ ꯁꯥꯔꯒ ꯑꯗꯨꯝ ꯊꯕꯛ ꯑꯁ ꯑꯩ ꯐꯅꯕ ꯇꯧꯒꯦꯅꯦ ꯑꯗꯨꯒꯤꯗꯤ
ꯑꯗꯣ ꯑꯩꯈꯣꯏ ꯈꯣꯏꯅꯤꯗꯤ ꯍꯧꯖꯤꯛ ꯇꯔꯥ ꯁꯨꯔꯗꯤ ꯌꯥꯔꯕ ꯅꯠꯇ꯭ꯔꯣ
ꯌꯥꯏ ꯑꯗꯨ ꯑꯗꯨ ꯑꯗꯨꯃꯥꯏꯅ ꯍꯥꯏꯒꯅꯣꯗ
ꯍꯥꯏꯒꯅꯣ
ꯑꯥ
ꯍꯥꯏꯔꯔꯣꯏ ꯍꯥꯏꯔꯔꯣꯏ ꯑꯩ ꯀꯨꯔꯤꯁꯨ ꯍꯥꯏꯔꯔꯣꯏ
ꯍꯌꯦꯡꯁꯦ ꯑꯩ ꯊꯕꯛ ꯂꯩꯅꯤ
ꯀꯔꯤ ꯊꯕꯥꯛꯅꯣ
ꯀꯩꯅꯣꯒꯤꯗꯣ ꯍꯦꯜ ꯍꯦꯜ ꯀꯥꯔꯠꯀꯤ ꯍꯛꯁꯦꯡ ꯂꯩꯕꯗꯣ ꯁꯦꯝꯒꯦ ꯍꯛꯁꯦꯜꯗꯣ ꯑꯗꯨꯒꯤ ꯌꯦꯡꯕ ꯆꯠꯂꯤ ꯑ ꯄꯔꯄꫭꯁ ꯀꯩꯅꯣꯗꯣ ꯄꯦꯁꯥ ꯈꯪꯒꯦ ꯀꯃꯥꯏ ꯍꯥꯏꯕꯅꯤ ꯗꯔꯀꯥꯁ ꯁꯦꯝꯅꯕ
ꯅꯪꯅ ꯆꯦꯟꯊꯣꯛ ꯆꯦꯟꯁꯤꯟ ꯇꯧꯒꯗꯕ
ꯍꯌꯦꯡ ꯀꯝꯃꯒꯥꯏ ꯍꯌꯦꯡꯉ ꯋꯥ ꯍ ꯑꯌꯥꯝꯕꯅ ꯌꯥꯗ꯭ꯔꯦꯅꯦ ꯑꯣ ꯀꯩꯅꯣꯗꯣ ꯆꯥꯒꯤ ꯆꯥꯒꯤ ꯅꯥꯠꯇꯦ ꯍꯦ ꯏꯆꯦꯒꯤ ꯃꯁꯥ ꯏꯆꯦꯒꯤ ꯃꯆꯥꯗꯣ ꯇꯥꯗ꯭ꯔꯣ
ꯀꯩꯗꯧꯔꯦ
ꯑ ꯍꯣꯕ ꯑꯗꯨꯒ ꯍꯣꯕꯗꯣ ꯇꯞꯄꯤꯒꯗꯤ ꯄ꯭ꯔꯣꯕ꯭ꯂꯦꯝꯗꯤ ꯂꯩꯇꯦꯕ ꯃꯥꯒꯤꯗꯣ ꯈꯔ ꯆꯥꯎꯕ ꯃꯥꯜꯂꯦ ꯑꯗꯨꯒꯤ ꯑꯣꯄ꯭ꯔꯦꯁꯟ ꯇꯧꯊꯣꯛꯁꯦꯅ ꯇꯧ
ꯅꯪꯒꯤ ꯅꯆꯦꯒꯤ ꯃꯆꯥꯗꯣ ꯆꯍꯤ ꯀꯌꯥ ꯁꯨꯔꯒꯦ
ꯆꯍꯤ ꯑꯍꯨꯝ ꯑꯗꯨꯋꯥꯏ ꯑꯣꯏꯔꯝ
ꯑꯗꯨꯗꯤ ꯃꯥ ꯃꯍꯩꯁꯪꯗ ꯇꯝꯕ ꯆꯠꯂꯕꯔꯣ
ꯆꯠꯇ꯭ꯔꯤꯗ
ꯎꯝ
ꯗꯟ ꯂꯣꯟꯣꯟ ꯀ ꯇꯔꯕꯤ ꯊꯦ ꯑꯁ ꯑꯩ ꯂꯥꯛꯄꯗ ꯍꯔꯥꯎ ꯐ ꯍꯔꯑꯣꯗ
ꯎꯝ ꯎꯝ
ꯈ꯭ꯔꯖꯟꯇꯥ ꯂꯩꯦ ꯍꯣꯁꯄꯤꯇꯥꯜꯁꯠꯄꯁꯦ
ꯐꯔ ꯎꯝ
ꯄ꯭ꯔꯣꯕ꯭ꯂꯦꯝ ꯌꯥꯝ ꯂꯨꯕꯁꯤꯡꯁꯨ ꯂꯥꯛꯑꯦꯗ ꯄꯦꯁꯦꯟꯗꯣ
ꯅ ꯀꯒ ꯃꯤ ꯃꯄꯥꯟꯂꯣ ꯍꯥꯞꯄꯤꯅꯦ
ꯑꯣꯏꯔꯛ
ꯎꯝ
ꯀꯔꯤ ꯃꯇ ꯇꯥꯡꯗꯣ ꯑꯩ ꯈꯪꯗꯦꯍꯦ
ꯑꯅꯥꯕ ꯍꯥꯏꯔꯗꯤ ꯌꯥꯔꯦ ꯀꯔꯤꯅꯣ ꯅꯪꯅ ꯑꯗꯨꯗ
ꯑꯣ ꯑꯗꯨꯩ ꯑꯗꯨꯒꯕꯗꯤ ꯀꯩꯁꯨ ꯊꯧꯔꯦꯅ
ꯁꯤ ꯃꯥꯅ ꯉꯥꯡꯕꯗꯤ ꯀꯩꯁꯨ ꯇꯧꯔꯦ ꯑꯩꯅ ꯉꯥꯡꯕꯗꯤ ꯌꯥꯗꯕ ꯋꯥ ꯐꯠꯇꯕ ꯊꯣꯛꯀꯦ ꯇꯧꯏꯤꯀꯣ
ꯗꯁꯥ ꯇꯥꯅꯤꯣꯁꯅꯥ ꯇꯅꯤ
ꯑꯗꯨꯝꯕꯗꯗꯤ ꯂꯩꯇꯦ ꯅꯪꯁꯨ
ꯏꯗꯣ
ꯎꯝ
ꯀꯔꯤꯌꯥꯗ ꯀꯣꯜ ꯇꯧꯔꯒ ꯀꯩꯅꯣ ꯇꯧꯕꯗ
ꯎꯝ
ꯃꯣꯅꯤꯀꯥꯒ ꯈꯀ ꯖꯤꯀꯨꯗ ꯁꯦꯜ ꯁꯦꯜ ꯐꯪꯕꯒꯤ ꯌꯦꯔꯨꯝ ꯂꯩꯔꯒ ꯆꯥꯃꯤꯟꯅꯁꯦ ꯍꯥꯏꯕꯅꯤꯕ ꯈꯔ ꯊꯦꯡꯈ꯭ꯔꯦ ꯃꯣꯏꯅ ꯊꯣꯡ ꯉꯁꯕꯗꯣ ꯑꯩꯗꯤ ꯈꯔ ꯉꯟꯊ ꯆꯥꯕ ꯉꯔꯥꯡꯅꯣ ꯑꯗꯨꯒꯤ ꯃꯣꯏ ꯆꯞꯃꯤꯟꯅꯁꯦ ꯑꯩ ꯆꯥꯛꯈꯔꯅ ꯈꯃꯜ
ꯑꯗꯨ ꯍꯥꯏꯕ꯭ꯔꯣ
ꯃꯣꯏꯒꯤꯗꯣ ꯉꯔꯥꯡꯗꯣ ꯆꯍꯨꯝ ꯆꯥꯝꯃꯔꯤ ꯁꯨꯗ ꯃꯥꯜꯂꯦ ꯅꯍꯥꯟꯗꯤ ꯆꯥꯝꯃꯒ ꯆꯅꯤ ꯑꯗꯨꯋꯥꯏꯗ ꯐꯪꯕꯁꯨ ꯌꯥꯎꯋꯦ ꯑꯗꯨꯃꯥꯏꯅ ꯇꯧꯕꯅꯤ
ꯑꯗꯨ ꯃꯣꯏ ꯀꯌꯥ ꯀꯌꯥ ꯀꯌꯥ ꯀꯌꯥ ꯋꯥꯔꯤ ꯁꯥꯒꯦ ꯀꯨꯟꯃꯨꯛ ꯇꯔꯥ ꯀꯨꯟ
ꯇꯔꯥꯅꯦ ꯀ
ꯇꯔꯥ ꯅꯣꯡꯃꯗ ꯀꯌꯥꯔꯛ
ꯑꯣ ꯅꯣꯡꯃꯗꯅꯦꯦ ꯑꯩ ꯈꯪꯗꯦ ꯃꯤ ꯑꯃ ꯀꯣꯜ ꯇꯧꯔꯒꯦ ꯑꯩ ꯑꯃꯨꯛ ꯇꯧꯔꯛꯀꯦꯀꯣ
ꯊꯝꯃꯒꯦꯔꯣ
ꯑꯣ ꯍꯣꯔꯦꯟꯦꯟ ꯑꯃꯨꯛ ꯇꯧꯔꯒꯦ
ꯍꯣꯏ ꯍꯣꯏ